ꯇꯥꯔꯕ ꯕꯥꯢ
ꯇꯔꯦ
ꯃꯇꯣꯟ ꯀꯛꯑ ꯂꯩꯔꯃꯦ ꯍꯥꯏꯕ
ꯑꯗꯨꯅꯦ ꯍꯥꯏꯖꯦ ꯑꯩꯗꯤ ꯍꯜꯂꯣ ꯍꯜꯂꯣ ꯇꯧꯔꯤꯅꯦꯕ
ꯑꯩꯖꯨꯅꯦ ꯏꯇꯣꯟꯗ ꯈꯪꯕꯔ ꯁ ꯅꯪ ꯆꯥꯛꯆꯥꯔꯕꯣ ꯀꯥꯏꯅ ꯑꯩꯈꯣꯏ ꯊꯔꯣꯢ ꯊꯣꯡꯗꯣꯔꯦ ꯀꯥꯏꯅꯒ ꯅꯉꯣꯟꯗꯅꯦ ꯏꯇꯣꯟꯗꯅꯦ ꯋꯥ ꯉꯥꯡꯉꯝꯃꯤꯖꯦꯀꯣ
ꯑ
ꯑꯗꯣ ꯑꯩꯈꯣꯏ ꯊꯔꯣꯏ ꯊꯣꯡꯗꯣꯔꯦꯕꯣ ꯍꯣꯔꯦꯟ ꯅꯪ ꯅꯪ ꯊꯧꯔꯣꯏ ꯆꯨꯞꯄ ꯍꯩꯇꯗꯥꯢ ꯅꯪꯗꯤ ꯊꯧꯔꯣꯏ ꯆꯨꯞ ꯆꯨꯞꯄꯗꯣ ꯆꯤꯡꯈꯠꯂꯒ ꯐꯨꯟꯕꯩ ꯇꯥꯢꯞꯇ ꯆꯨꯞ ꯇꯥꯏ
ꯎ ꯍꯦꯍꯦ
ꯑꯗꯣ ꯅꯪ ꯀꯩꯅꯣꯝ ꯍꯥꯏꯒꯦ ꯅꯪ ꯊꯔꯣꯢ ꯆꯨꯞꯄ ꯍꯩꯇꯕ꯭ꯔꯣ ꯑꯁꯦꯡꯃꯛꯀꯤ
ꯅꯠꯇꯦꯕ ꯑꯩ ꯑꯃꯨꯛ ꯑꯗꯨꯃꯥꯏꯅ ꯇꯧꯕꯗꯣ ꯑꯩꯗꯤ ꯑꯗꯨꯝ ꯊꯣꯛꯂꯛꯑꯦ ꯍꯥꯏꯕ ꯅꯣꯏꯅ ꯀꯤꯖꯕꯩ ꯋꯥꯅꯦ ꯍꯥꯏꯕ
ꯅꯪ ꯊꯔꯣꯢ ꯈꯨꯆꯨꯞꯇꯣ ꯑꯃ ꯁ ꯆꯤꯡꯈꯠꯂꯒ ꯁꯣꯔ ꯊꯤꯡꯕ ꯌꯥꯎꯗꯕꯤꯗ ꯀꯃꯥꯏꯅ ꯍꯥꯏꯗꯣꯏꯅꯣ ꯈꯪꯗꯦ ꯅꯪꯒꯤ ꯊꯔꯣꯢ ꯈꯨꯆꯨꯞꯁꯦ ꯑꯃ ꯉꯛꯇꯒ ꯁꯣꯏꯗꯅꯒ ꯑꯃ ꯃꯣꯔꯣꯛ ꯃꯍꯤꯒ ꯐꯠꯀ ꯆꯪꯉꯒ ꯌꯥꯝ ꯁꯥꯗꯧ ꯌꯥꯝ ꯃꯥꯜꯂꯦ ꯍꯥꯏꯕ ꯑꯩꯗꯤ ꯇꯥꯕꯗ
ꯑꯗꯨ ꯅꯣꯏꯅ ꯄꯥꯈꯠꯄꯒꯤꯅꯦ ꯍꯥꯏꯕ ꯑꯩ ꯑꯗꯨꯝ ꯉꯝꯃꯦ ꯍꯥꯏꯕ
ꯈꯇ ꯑꯗꯣ ꯅꯪꯒꯤ ꯊꯧꯁꯥꯠ ꯅꯣꯡ ꯅꯠꯇ꯭ꯔ ꯅꯣꯡꯃꯗꯤ ꯁꯣꯏꯅ ꯅꯪꯅ ꯍꯥꯅꯤ ꯑꯩ ꯈꯪ ꯑꯩ ꯑꯩꯅ ꯈꯪꯕ ꯑꯃ ꯂꯩ ꯅꯪ ꯈꯨꯆꯨꯞꯇ ꯌꯥꯗꯦ ꯌꯥꯝ ꯀꯤꯖꯩ ꯍꯥꯏꯕ ꯅꯪ ꯈꯨꯠ ꯑꯃ ꯌꯥꯝ ꯀꯤꯖꯅ ꯆꯨꯞꯄꯦ ꯇꯥꯏꯞꯗꯨꯁꯨ ꯇꯧꯋꯦ ꯑꯗꯨꯒ ꯍꯪꯗꯤ ꯌꯥꯝ ꯀꯤꯖꯩꯌꯦ ꯅꯪ ꯊꯔꯣꯢ ꯈꯨꯠꯆꯨꯞꯗꯣ ꯑꯩꯗꯤ
ꯑꯃ ꯍꯥꯒꯠꯈꯤꯗꯕ ꯑꯃ ꯋꯤꯟꯕ ꯄꯥꯌꯦꯞꯇ ꯑꯩꯅ ꯆꯤꯡꯈꯠꯄꯗꯒ ꯆꯪꯈ꯭ꯔꯗꯤ ꯀꯥꯏꯅꯒ ꯐꯥꯔꯒ ꯆꯤꯡꯕꯒꯤꯅꯦ ꯍꯥꯏꯕ
ꯑꯍꯣ ꯑꯗꯨ ꯈꯪꯗꯦ ꯑꯩꯗꯤ ꯌꯥꯝꯅ ꯀꯤꯖꯩꯌꯦ ꯑꯗꯨ ꯍꯥꯏꯔ ꯑꯩꯈꯣꯏ ꯂꯩꯔꯛꯇ ꯄꯥꯛꯊꯣꯛꯑꯦ ꯈꯔ ꯃꯃꯥꯡꯒꯤꯗꯣ ꯊꯨꯒꯥꯏꯒꯔꯕꯣ ꯑꯝꯇ ꯃꯃꯥꯡꯒꯤ ꯑꯩꯈꯣꯏꯒꯤ ꯑꯃꯣꯠꯄ ꯃꯌꯥꯝ ꯃꯣꯏ ꯃꯅꯤꯡꯒꯤ ꯃꯣꯏ ꯃꯅꯤꯡꯂꯣꯝ ꯑꯣꯏꯕꯗꯣ
ꯑꯥ ꯑꯥ ꯑꯥ
ꯑꯗꯨꯗꯣ ꯑꯩꯅ ꯉꯁꯥꯏ ꯉꯔꯥꯡ ꯅꯨꯡꯗꯥꯡ ꯍꯥꯏꯐꯦꯠ ꯑꯉꯥꯡ ꯊꯤꯟꯗꯣꯛ ꯊꯣꯛꯄꯗ ꯍꯥꯏꯐꯦꯠ ꯂꯧꯊꯣꯛꯍꯧꯕ꯭ꯔꯥ ꯀꯩꯅꯣꯝ ꯇꯧꯋꯦ ꯍꯥꯏꯕ ꯐꯖꯅꯗꯤ ꯎꯗ꯭ꯔꯤꯀꯣ ꯅꯍꯥꯟꯗꯒꯤ ꯑꯩ ꯐꯖꯅ ꯊꯣꯛꯇ꯭ꯔꯤ ꯑꯗꯨꯏꯕꯨꯗꯤ ꯋꯥꯏ ꯈꯔ ꯁꯪꯉꯦ ꯑꯗꯣ ꯑꯩꯅ ꯈꯜꯂꯤꯖꯦ ꯑꯩꯈꯣꯏ ꯀꯣꯂꯥꯁꯇꯣ ꯊꯥꯅ ꯍꯩ ꯊꯥꯅ ꯊꯥꯔꯗꯤ ꯈꯔꯃꯨꯛ ꯐꯩ ꯊꯥꯅ ꯊꯥꯔꯒ ꯑꯃ ꯍꯩ ꯑꯗꯣ ꯑꯩꯈꯣꯏ ꯁꯤꯗ ꯀꯣꯏꯂꯥꯁ ꯊꯥꯔꯗꯤ ꯍꯩꯕꯗꯣ ꯑꯗꯨꯝ ꯍꯩꯕꯗꯤ ꯌꯥꯎꯔꯝꯕ ꯌꯥꯗꯤ ꯌꯥꯗꯧ ꯃꯥꯜꯂꯦ
ꯍꯩꯗꯧ ꯃꯥꯂꯦꯗ ꯑꯗꯨ ꯈꯪꯗꯦ ꯃꯣꯏꯅ ꯇꯧꯊꯣꯔꯛꯄꯁꯦ ꯑꯃ ꯇꯧꯅꯤ ꯇꯧꯔꯣꯏ ꯈꯪꯖꯗꯕꯗꯣ ꯏꯁꯥꯅ
ꯎꯝ ꯑꯗꯣ ꯀꯝꯕꯤ ꯍꯥꯏꯗꯤꯅꯦ ꯑꯥ ꯑꯥ ꯀꯩꯅꯣꯒꯤ ꯑ ꯑꯩꯅ ꯇꯨꯏꯁꯟ ꯇꯧꯕꯝꯂꯣꯝ ꯑꯁꯣꯝ ꯀ꯭ꯋꯥꯀꯩꯊꯦꯜꯔꯣꯝꯗꯤꯀꯣ ꯂꯣꯏꯅꯃꯛ ꯐꯖꯅ ꯐꯖꯅ ꯍꯩꯔꯦꯕ ꯑꯗꯣ ꯍꯥꯏꯗꯤ ꯑꯗꯨꯝ ꯌꯥꯝ ꯊꯤ ꯊꯥꯅ ꯍꯩꯑꯦꯕ ꯀꯣꯏꯂꯥꯁ ꯀꯥ ꯐꯖꯅ ꯊꯥꯔ ꯍꯩꯌꯦꯕ ꯀꯣ ꯑꯗꯨꯅ ꯍꯥꯏꯗꯤ ꯃꯣꯏ ꯑꯩ ꯁꯨꯝ ꯆꯠꯊꯔꯛꯄ ꯃꯥꯜꯂꯦꯕ ꯄꯣꯠꯁꯦ ꯑꯩꯅ ꯈꯟꯕꯗ ꯑꯗꯨꯅ ꯍꯩꯗꯤ ꯍꯩꯔꯛꯑꯅꯤ ꯈꯪꯉꯦ ꯌꯥꯝ ꯐꯖꯅ ꯊꯥꯗꯤ ꯊꯥꯏꯌꯦ ꯌꯥꯝ ꯍꯩꯔꯕ ꯐꯖꯅ
ꯑꯥ ꯑꯥ ꯑꯥ
ꯑꯗꯨꯅ ꯐꯖꯅꯗꯤ ꯍꯥꯏꯔꯛꯑꯅꯤ ꯑꯩ ꯈꯪꯉꯦ
ꯍꯣꯏ
ꯑꯗꯨꯃꯥꯏꯅ ꯍꯩꯔꯛꯗꯤ ꯐꯩ ꯑꯃꯔꯣꯝꯗ ꯂꯝꯕꯤ ꯎꯕꯗ ꯁꯤꯠꯀꯅꯤ ꯍꯣꯏ ꯁꯤꯠꯀꯅꯥꯕꯗꯣ ꯑꯗꯨ ꯅꯥꯀꯟ ꯅꯥꯀꯟꯒꯗꯤ ꯃꯣꯠꯂꯗꯤ ꯐꯖꯔꯔꯣꯏꯀꯣ
ꯐꯖꯔꯥꯔꯣꯢ
ꯑꯁ ꯐꯖꯅ ꯇꯧꯒꯦꯗꯤ ꯌꯥꯝ ꯌꯥꯏꯕ ꯑꯩꯈꯣꯏꯒꯤ
ꯌꯥꯏ ꯌꯥꯏ ꯃꯤꯅ ꯃꯤꯅ ꯒ꯭ꯌꯥꯟ ꯇꯥꯔꯗꯤ ꯀꯩꯁꯨ ꯅꯠꯇꯦ ꯃꯤꯅ ꯒ꯭ꯌꯥꯟ
ꯃꯤꯅ ꯍꯣꯏ ꯃꯤꯅ ꯒ꯭ꯌꯥꯟ ꯇꯥꯗꯕꯅꯤꯅ ꯐꯖꯅ ꯇꯧꯒꯦꯗꯤ ꯐꯖꯅ ꯇꯧꯕ ꯌꯥꯏꯗꯣ ꯑꯗꯒꯤ ꯑꯗꯒꯤ ꯑꯩꯈꯣꯏꯒꯤ ꯈꯣꯡꯕꯥꯟ ꯑꯩꯈꯣꯏ ꯗ꯭ꯔꯦꯟ ꯆꯟꯕꯈꯩꯗꯣ ꯑꯩꯈꯣꯏ ꯗ꯭ꯔꯦꯟ ꯆꯠꯂꯤꯗꯨꯁꯨꯅꯦ ꯕꯥꯏ ꯍꯪꯕ꯭ꯔꯥ ꯑꯃ ꯈꯔ ꯑꯃꯨꯛ ꯄꯩ ꯈꯔ ꯑꯃꯨꯛ ꯋꯥꯡꯈꯠ ꯇꯧꯕꯗꯣ ꯑꯗꯨ ꯈꯨꯠꯆꯟꯗꯨ ꯆꯠꯜꯂꯤꯅꯦꯕ ꯍꯧꯖꯤꯛ ꯇꯧꯔꯤꯁꯦ ꯃꯣꯏꯅ ꯆꯜꯂꯝꯃꯤꯅ ꯑꯗꯨ ꯑꯩꯩ ꯅꯍꯥꯟ ꯌꯦꯡꯉꯤꯅꯦ ꯀꯩ ꯗ꯭ꯔꯦꯟ ꯀꯩ ꯗ꯭ꯔꯦꯟ ꯈꯨꯠꯆꯟꯅꯣ ꯈꯪꯗꯦꯕ ꯀꯩꯕꯥ
ꯈꯨꯠꯅ ꯈꯨꯠꯅ ꯆꯟꯕꯒꯤ ꯑꯣꯏꯔꯝꯒꯅꯦꯕ
ꯑꯣ ꯑꯁ ꯈꯪꯗꯦ ꯌꯥꯝꯅ ꯌꯥꯝ ꯐꯖꯗꯕꯗꯣ ꯑꯣꯏꯗ ꯗꯨ ꯀꯣꯢꯂꯥꯁ ꯊꯥꯔꯛꯄꯗ ꯈꯤꯇꯪ ꯐꯔꯛꯀꯗ꯭ꯔꯥ ꯈꯪꯗꯦꯀꯣ ꯀꯣꯢꯂꯥꯥꯁ ꯊꯔꯁꯨ ꯅꯤꯡ ꯀꯥꯏꯒꯗꯧ ꯃꯥꯜꯂꯦ ꯗ꯭ꯔꯦꯟ ꯈꯨꯠꯆꯟꯗꯣ
ꯑꯁ
ꯑꯁꯦꯡꯕꯩꯅꯦ ꯌꯥꯝ ꯐ ꯀꯩꯅꯣꯝ ꯇꯧꯋꯦ ꯍꯥꯏꯕ
ꯑꯩꯈꯣꯏꯗꯤ ꯀꯣꯏꯂꯥꯁ ꯑꯥ ꯗ꯭ꯔꯦꯟꯕꯧ ꯆꯟꯗꯔꯤ
ꯆꯛ ꯆꯥꯏꯔꯣ
ꯑꯁꯦ ꯑꯥ ꯆꯠꯁꯦ ꯍꯧꯖꯤꯛꯅꯠꯇꯦ ꯆꯟꯗꯦ
ꯑꯁ ꯀꯩ ꯁꯦꯠꯇꯣꯏꯅꯣ ꯈꯪꯗ ꯍꯥꯏꯕ ꯑꯩ ꯗ꯭ꯔꯦꯁ ꯁꯦꯠꯅꯤꯉꯥꯏ ꯂꯩꯇ꯭ꯔꯦ ꯑꯁ ꯅꯪ ꯀꯩ ꯁꯠꯇꯣꯏꯅꯣ
ꯈꯪꯒꯥꯎ ꯑꯗꯨ ꯁꯦꯠꯂꯛꯀꯅꯤꯗ
ꯈꯪꯒꯥꯎ ꯑꯗꯨꯝ ꯁꯦꯠꯂꯛꯀꯅꯤꯌꯦ ꯑꯩꯗꯤ ꯈꯣꯡꯒ꯭ꯔꯥꯎ ꯖꯤꯟꯁ ꯁꯨꯕꯗꯣ ꯑꯩꯗꯤ ꯍꯧꯖꯤꯛ ꯖꯤꯟꯁ ꯁꯨꯕꯗꯣ ꯀꯪꯗꯧ ꯌꯥꯝ ꯃꯥꯟꯗꯕ ꯃꯅꯝ ꯅꯝꯗꯧ ꯃꯥꯟꯕ ꯅꯣꯡ ꯃꯪꯕꯅꯤꯅ ꯖꯤꯟꯁꯇꯣ ꯅꯍꯥꯟ ꯕꯖꯥꯔ ꯆꯠꯂꯨꯕꯗꯣ ꯑꯗꯨꯒ ꯑꯩꯁꯦ ꯖꯤꯟꯁ ꯑꯃꯇꯛ ꯂꯩꯒꯦ ꯇꯧꯕꯅꯦꯕ
ꯀꯔꯝꯕꯗ ꯄꯥꯝꯃꯤꯅꯣ
ꯖꯤꯟꯁꯇꯣ ꯑꯃ ꯅꯪꯒꯤ ꯑꯃ ꯖꯤꯟꯁ ꯀꯂꯔꯗꯣ ꯈꯪꯕ꯭ꯔꯥ ꯑꯗꯨꯒꯨꯝꯕꯗ ꯑꯃꯒ ꯑꯗꯨꯗꯒꯤ ꯒ꯭ꯔꯦ ꯑꯣꯏ ꯀꯩ ꯑꯣꯏ ꯇꯧꯕ ꯑꯃ ꯂꯩꯗꯅ ꯍꯥꯏꯗꯤ ꯃꯁꯥ ꯅꯥꯟꯗ ꯃꯥꯟꯕ ꯒ꯭ꯔꯦ ꯑꯃ ꯑ ꯀꯃꯥꯏ ꯍꯥꯏꯅꯤ ꯄꯨꯔꯥ ꯒ꯭ꯔꯦ ꯄꯨꯔꯥ ꯀꯩꯅꯣ ꯇꯧꯕ ꯅꯠꯇꯕꯤ ꯑꯃ ꯂꯩꯕꯗꯣ ꯅꯪ ꯎꯔꯗꯤ ꯈꯪꯅꯤ ꯃꯁꯥꯅꯥꯟꯕ ꯅꯪꯒꯤ ꯈꯣꯡꯒꯥꯎ ꯒ꯭ꯔꯦ ꯀꯂꯔ ꯁ꯭ꯇꯥꯜꯗꯣ ꯑꯗꯨ ꯀꯂꯔ ꯏꯁꯇꯥꯏꯜꯗꯨꯒ ꯑꯣꯏꯔꯦ ꯑꯗꯒꯤ ꯑꯗꯨꯒꯤ ꯏꯁꯇꯥꯏꯜꯗꯨꯗ ꯑꯗꯨꯝ ꯒ꯭ꯔꯦ ꯃꯆꯨꯒꯤ ꯑꯗꯨꯃꯥꯏꯅ ꯅꯪꯒꯤ ꯀꯥꯎꯗꯨꯒ ꯆꯞ ꯃꯥꯟꯅꯕꯗ ꯍꯥꯏꯗꯤ ꯄꯨꯔꯥ ꯁꯗꯥꯒꯤ ꯂꯥꯏꯇ ꯄꯨꯂꯞ ꯇꯧꯗꯕꯤꯗ ꯑꯩꯅ ꯍꯥꯏꯁꯦ ꯀꯃꯥꯏꯅ ꯍꯥꯏꯗꯨꯢꯅꯣ ꯈꯪꯗ꯭ꯔꯦ
ꯍꯦ
ꯅꯪꯒꯤꯗꯣ ꯀꯩꯅꯣ ꯄꯦꯔꯦꯜ ꯅꯠꯇ꯭ꯔꯒ ꯕꯦꯒꯤꯔꯣ ꯕꯦꯒꯤꯗꯤ ꯅꯪꯗꯣ ꯄꯦꯔꯦꯂꯣꯝꯗ ꯃꯥꯅꯦ ꯄꯦꯔꯦꯜ ꯅꯠꯇ꯭ꯔꯒ ꯕꯦꯒꯤ ꯑꯣꯏꯖꯥꯔꯣ ꯕꯦꯒꯤꯒꯨꯝꯕ ꯑꯣꯏꯔꯝꯗ ꯃꯥꯜꯂꯦ ꯋꯥꯏꯠ ꯂꯦꯛꯅ ꯑꯃꯨꯛ ꯑꯩꯒꯤꯗꯣ ꯋꯥꯏꯠ ꯂꯦꯛ ꯑꯣꯏꯗꯧ ꯃꯥꯜꯂꯦ ꯅꯠꯇ꯭ꯔꯒ ꯕꯦꯛ ꯅꯪꯒꯤꯗꯣ ꯄꯦꯔꯦꯜ ꯃꯥꯜꯂꯦ ꯄꯦꯔꯦꯜ ꯃꯥꯜꯂꯦ ꯍꯥꯏꯔꯣ ꯅꯪꯒꯤꯗꯣ
ꯑꯥ
ꯑꯩꯖꯨ ꯄꯦꯔꯦꯜ ꯑꯝꯇ ꯂꯩ ꯂꯩꯖꯔꯤꯌꯦ ꯍꯥꯏꯕꯗꯤ ꯖꯤꯟꯁꯇꯣ ꯍꯥꯏꯗꯤ ꯑꯃꯗꯣ ꯑꯗꯨꯝ ꯁꯦꯠꯅ ꯂꯩꯔꯂ ꯑꯗꯨ ꯑꯗꯨꯒ ꯑꯩꯒꯤ ꯑꯃ ꯂꯩꯕꯗꯨꯗꯤ ꯆꯠꯊꯣꯛ ꯈꯣꯇꯣꯛꯄꯗ ꯁꯦꯠꯄꯗꯨꯗꯤ ꯀꯩ ꯍꯥꯏꯅꯤ ꯌꯣꯡ ꯑꯣꯏ ꯀꯩ ꯑꯣꯏ ꯌꯥꯝ ꯍꯩꯅꯗꯕꯗꯣ
ꯀꯩꯁꯨ ꯇꯧꯔꯣꯏꯍꯦ
ꯍꯩꯅꯗꯦꯕ ꯑꯃꯗꯨꯗꯤ ꯁꯦꯠꯄꯗ ꯑꯩꯅ ꯈꯣꯡꯒ꯭ꯔꯥꯎꯁꯦ ꯑꯃꯅꯤ ꯑꯗꯒꯤ ꯈꯨꯝꯃꯨꯛꯁꯨ ꯂꯩꯅꯤꯡꯏ ꯈꯨꯃꯨꯛ ꯁꯨꯁꯁꯨ ꯂꯩꯅꯤꯡꯏ
ꯑꯁꯦꯡ ꯈꯣꯡꯎꯞꯇꯤ ꯂꯩꯅꯤꯡ
ꯈꯣꯡꯃꯨꯛꯇꯤ ꯍꯤꯜꯁꯨ ꯂꯩꯅꯤꯡꯏ ꯑꯃ ꯑꯗꯣ ꯑꯩ ꯍꯤꯜꯁꯦ ꯕ꯭ꯂꯦꯛꯄꯨꯗꯤ ꯂꯩꯅꯤꯡꯉꯦꯕꯀꯣ ꯑꯗꯣ ꯕ꯭ꯂꯦꯛꯁꯦ ꯑꯩꯒꯤ ꯕ꯭ꯂꯦꯛ ꯑꯃꯕꯨꯗꯤ ꯂꯩꯗꯤ ꯂꯩꯗꯅ
ꯎꯝ ꯎꯝ ꯎꯝ
ꯑꯗꯨꯅ ꯑꯩꯗꯤ ꯈꯜꯂꯤꯅꯤ ꯀꯩ ꯂꯩꯖꯤꯒꯦ ꯀꯃꯥꯏꯅ ꯇꯧꯕ ꯑꯃ ꯂꯩꯖꯤꯒꯦ ꯈꯜꯂꯤꯅꯤ
ꯑꯩꯁꯨ
ꯍꯥꯏꯗꯤ ꯑꯗꯣ ꯕ꯭ꯂꯦꯛꯅꯗꯤ ꯏꯆꯟ ꯆꯟꯅꯩ ꯕ꯭ꯂꯦꯛ ꯑꯃꯒ ꯑꯝꯇ ꯂꯩꯁꯤꯔꯥꯅ ꯑꯃꯨꯛ ꯈꯜꯂꯤꯅꯦ ꯕ꯭ꯂꯦꯛꯅꯗꯤ ꯑꯗꯨꯝ ꯂꯣꯏ ꯆꯟꯅꯩꯗꯅꯀꯣ ꯍꯣꯏ ꯕ꯭ꯂꯦꯛꯇ ꯐꯖꯕ ꯑꯃ ꯈꯤꯇꯪ ꯋꯥꯥꯛꯇꯛ ꯇꯧꯕ ꯍꯥꯏꯗꯤ ꯑꯃ ꯂꯩꯖꯤꯔ ꯈꯜꯂꯤꯅꯤ ꯏꯆꯟ ꯆꯟꯅꯕꯅꯤꯅꯅꯦ
ꯎꯝ
ꯈꯜꯂꯤꯅꯦ ꯑꯩꯖꯦ ꯑꯗꯨꯃꯥꯏꯅ ꯑꯗꯣ ꯑꯁ ꯑꯩꯅ ꯈꯜꯂꯤꯁꯦ ꯃꯄꯥꯟ ꯂꯣꯝꯗꯒꯗꯤ ꯌꯥꯝ ꯍꯣꯡꯉꯝꯅꯤꯀꯣ ꯀꯥꯏ ꯈꯜꯂꯤꯅꯦ ꯌꯦꯡꯉꯨ
ꯍꯣꯡꯗꯗꯤ ꯀꯩꯅꯣ
ꯑꯗꯒꯤ ꯕꯨꯠꯁ ꯕꯨꯠꯁꯇ ꯍꯤꯜ ꯌꯥꯎꯕꯤ ꯑꯋꯥꯡꯕꯗꯣ ꯅꯍꯥꯟ ꯀꯩꯅꯣꯅ ꯊꯥꯒꯠꯂꯛꯑꯦꯕ ꯃꯐꯝ ꯑꯃꯅ ꯑꯗꯨ ꯃꯣꯏꯒꯤꯗ ꯍꯤꯜꯁꯇꯣ ꯌꯥꯝ-ꯄꯥꯛ ꯌꯥꯎꯕ ꯎꯗꯕ ꯈꯪꯗꯦ ꯑꯩꯅ ꯄꯥꯝꯖꯕ ꯇꯥꯏꯞ ꯇꯣꯛꯑꯣꯏꯗꯕꯗꯣ ꯑꯣꯏꯕ ꯍꯥꯏꯗꯤ ꯈꯪꯗꯦ ꯌꯥꯝ ꯐꯖꯕ ꯑꯝꯇ ꯇꯣꯡꯅꯤꯡꯉꯦ ꯍꯥꯏꯕ ꯕꯨꯠꯁꯨ ꯑꯗꯨ ꯑꯣꯏꯔꯗꯤ ꯑꯩꯗꯣ ꯈꯤꯇꯪ ꯍꯥꯄꯦꯟ ꯑꯣꯏ ꯍꯥꯞ-ꯄꯦꯟ ꯍꯥꯏꯕꯗꯤ ꯈꯤꯇꯪ ꯑꯀꯧꯕ ꯁꯦꯠꯄ ꯑꯗꯨꯝ ꯌꯥꯏꯔꯦꯗꯅꯀꯣ ꯈꯨꯈꯣꯡ ꯈꯣꯡꯗꯣꯕꯣꯛ ꯍꯥꯏꯗꯤ ꯕ꯭ꯂꯦꯛ ꯏꯁꯇꯣꯀꯤꯡ ꯑꯃ ꯎꯞꯄꯒ
ꯍꯥꯏꯗꯤ ꯏꯁꯀꯤꯟꯗꯗꯣ ꯌꯥꯝ ꯄꯥꯛ ꯎꯍꯟꯅꯤꯡꯗ꯭ꯔꯁꯨ ꯈꯣꯡꯗꯣ ꯍꯥꯏꯗꯤ ꯏꯁꯇ꯭ꯔꯦꯁ ꯃꯛꯇꯥꯏ ꯍꯥꯏꯗ꯭ꯔ ꯅꯪꯉꯣꯟꯗ
ꯎꯝ
ꯑꯗꯨꯗꯨꯅ ꯑꯩꯁꯨ ꯈꯜꯂꯤꯅꯦ
ꯑꯩꯗꯤ ꯏꯁꯄꯦꯑꯦꯁ ꯏꯁꯇ꯭ꯔꯦꯁ ꯃꯥꯔꯛ ꯅꯠꯇꯕꯤꯗ ꯑꯃ ꯀꯩꯅꯣ ꯇꯧꯗꯕꯗꯣ ꯈꯣꯡꯁꯦ ꯌꯥꯝ ꯋꯥꯏꯅ ꯑꯥ ꯀꯔꯤ ꯍꯥꯏꯅꯤ
ꯁꯦꯕꯤꯡ ꯇꯧꯗꯕꯒꯤ ꯌꯥꯝ ꯅꯨꯡꯉꯥꯏꯇꯕꯗꯣ ꯑꯗꯣ ꯇꯧꯖꯨ ꯇꯧꯅꯤꯅꯦꯕ ꯁꯦꯕꯤꯡꯖꯦ ꯇꯣꯢꯅꯖꯨ
ꯌꯝ ꯇꯣꯏꯅꯤꯗꯤ
ꯌꯥꯝ ꯎꯝ ꯌꯥꯝ ꯏꯁꯄꯤꯁꯦꯜ ꯑꯣꯏꯕ ꯀꯥꯟꯗꯈꯛ ꯊꯨꯅꯤꯕꯗꯣ
ꯍꯣꯏ ꯍꯥꯏꯗꯤ ꯇꯣꯏ ꯇꯧꯕ ꯀꯤꯖꯩꯑꯕ ꯁꯦꯕꯤꯡꯒꯨꯝꯕꯖꯦ
ꯎꯝ
ꯑꯗꯩ ꯑꯁ ꯈꯪꯗꯦꯗ ꯇꯣꯏꯖꯤ ꯑꯁ ꯈꯪꯗꯦ ꯑꯥ ꯑꯩꯈꯣꯏꯖꯦ ꯑꯗꯨꯝ ꯄꯨꯝꯗꯤ ꯄꯨꯝꯃꯕ ꯅꯨꯄꯤ ꯉꯥꯛꯇꯅꯦ
ꯄꯨꯝꯕꯁꯦ ꯌꯝ ꯊꯤꯅ ꯄꯨꯝꯃꯦꯕꯣ ꯑꯩꯗꯤ ꯃꯊꯥ ꯌꯝ ꯁꯥꯕ ꯊꯕꯛ ꯑꯃ ꯇꯧꯔꯦ
ꯀꯩꯅꯣ
ꯑꯥ ꯑꯩꯅ ꯑꯥ ꯑꯥ ꯑꯦꯛꯖꯥꯝꯒꯤ ꯑꯦꯛꯖꯥꯝꯒꯤ ꯑꯃ ꯑꯩꯈꯣꯏꯅ ꯅꯍꯟꯃꯨꯛ ꯕꯤ ꯑꯩꯅ ꯏꯛꯅꯧ ꯊꯥꯔꯒ ꯁꯦꯞ ꯇꯧꯕꯗ ꯅꯨꯄꯤꯗꯣ
ꯑꯥ
ꯑꯥ ꯑꯗꯨ ꯅꯨꯄꯤꯗꯨꯁꯨ ꯐꯣꯟ ꯇꯧꯔꯛꯑꯦ ꯑꯗꯨꯗꯨꯒ ꯇꯥꯏꯌꯦ ꯀꯨꯢꯌꯦꯕ ꯑꯩꯅ
ꯀꯩꯅꯣꯝꯒꯤ ꯑꯁ ꯑꯥ ꯀꯔꯤ ꯀꯔꯤ ꯀꯔꯤ ꯊꯦꯁꯤꯁ ꯅꯠꯇꯦ ꯍꯥꯏꯕꯗꯣ
ꯑꯥ ꯅꯪꯅ ꯑꯥꯈꯣꯏ ꯑꯦꯁꯥꯏꯟꯃꯦꯟ ꯅꯠꯇꯕ ꯑꯝꯗꯣ
ꯑꯥ ꯑꯗꯨꯒꯤꯗꯣ ꯃꯥꯁꯨ ꯍꯥꯞꯂꯛꯌꯦꯞ ꯃꯊꯥ ꯌꯝ ꯁꯥꯏ ꯍꯥꯏꯕ ꯑꯩꯗꯣ
ꯑꯩꯁꯨꯅꯦ ꯑꯩꯁꯨ ꯑꯁ ꯑꯗꯨꯗꯣ ꯑꯦꯁꯥꯏꯃꯟꯁꯨ ꯏꯕ ꯍꯧꯅꯤꯡꯉꯦ ꯍꯌꯦꯡ ꯖꯟ-ꯖꯥꯟ ꯊꯨꯅ ꯏꯗꯣꯏ ꯁꯔꯨꯛꯄꯨꯗꯤ
ꯑꯗꯨꯅꯦ ꯑꯗꯨꯀꯤ
ꯑꯗꯣ ꯍꯗꯛ ꯅꯍꯥꯃꯨꯛꯇꯤ ꯃꯣꯏꯗꯤ ꯀꯣꯏꯁꯟ ꯀꯩꯀꯩꯗ ꯇꯧꯕꯗꯣ ꯍꯟꯗꯛꯇꯤ ꯀꯣꯏꯁꯟꯒ ꯄꯥꯛꯀꯤꯅꯣ ꯀꯗꯥꯏꯗ ꯍꯥꯏꯗꯤ ꯌꯦꯡꯕꯝꯗꯨ ꯀꯣ ꯂꯩ ꯈꯪꯕꯨꯗꯤ ꯈꯪꯉꯥꯒ ꯑꯃ ꯀꯔꯝꯕ ꯒ꯭ꯤꯌꯥꯟ-ꯃꯦꯟ ꯇꯥꯍꯟꯗꯕꯗꯣ ꯇꯧꯋꯦ ꯍꯥꯏꯕ ꯅꯍꯥꯟꯒꯣꯏꯗꯤ ꯁꯠ ꯑꯦꯁꯥꯏꯟꯃꯦꯟ ꯍꯥꯏꯔ ꯆꯪꯗ꯭ꯔꯥ
ꯑꯥ ꯑꯗꯨ ꯃꯥꯗꯣ ꯊꯣꯛꯂꯛꯇ꯭ꯔꯤꯕ ꯍꯥꯏꯗꯤ ꯑꯦꯁꯥꯏꯟꯃꯦꯟ ꯄꯤꯊꯣꯛꯇ꯭ꯔꯤꯕ ꯈꯪꯗꯦ ꯍꯥꯏꯕ ꯄꯤꯕꯗꯤ ꯌꯥꯏ
ꯍꯣꯏ
ꯑꯗꯒꯤ ꯑꯃ ꯏꯃꯥꯟꯕꯤ ꯑꯃꯗꯨꯅ ꯑꯩꯈꯣꯏꯅ ꯍꯧꯗꯔꯤꯈꯩ ꯇꯧꯔꯛꯑꯣꯏ ꯑꯁꯤꯅ
ꯑꯧ
ꯑꯗꯣ ꯃꯥꯒꯤꯗꯤ ꯁꯕꯖꯦꯛꯇꯣ ꯂꯥꯛꯏꯕꯅꯤꯅꯀꯣ
ꯑꯗꯨ ꯋꯥꯏ ꯍꯥꯏꯕꯥ
ꯁꯤ ꯄ꯭ꯔꯣꯖꯦꯛꯃꯛꯁꯦ ꯌꯥꯝꯔ ꯍꯕ ꯑꯩ ꯍꯥꯏꯔ ꯍꯥꯏꯔꯦ ꯇꯥꯗꯦ
ꯑꯗꯨ ꯅꯪ ꯑꯗꯨ ꯄ꯭ꯔꯣꯖꯦꯛ ꯋꯥꯛ ꯇꯣ ꯌꯥꯎꯗ꯭ꯔꯗꯤ ꯌꯥꯗꯦ ꯍꯥꯏꯕ꯭ꯔꯕ
ꯄꯨꯔꯥ ꯄ꯭ꯔꯣꯖꯦꯛ ꯋꯥꯛꯅ ꯁꯕꯖꯦꯛ ꯑꯃ ꯑꯣꯏꯔꯤꯅꯦ
ꯎꯝ ꯏꯁꯥꯢꯃꯦꯟꯖꯨ ꯏꯗꯣꯏꯕ
ꯑꯥ
ꯎꯝ
ꯍꯥꯏꯗꯤ ꯁꯕꯖꯦꯛ ꯃꯔꯤ-ꯃꯔꯤ ꯅꯠꯇ꯭ꯔꯥ ꯁꯦꯃꯤꯁꯇꯔ ꯑꯃꯃꯝꯗ ꯑꯩꯈꯣꯏꯅ ꯇꯧꯔꯤꯖꯦ
ꯎꯝ
ꯑꯗꯨꯒ ꯑꯩꯒꯤ ꯐꯣꯔꯠ ꯐꯣꯔꯠ ꯁꯦꯃꯤꯁꯇꯔꯒꯤ ꯁꯕꯖꯦꯛ ꯑꯍꯨꯝꯈꯛ ꯑꯣꯏꯔꯒ ꯁꯕꯖꯦꯛ ꯑꯃꯖꯦ ꯄ꯭ꯔꯣꯖꯦꯛ ꯁꯕꯖꯦꯛ ꯃꯔꯤ ꯑꯣꯏꯒꯗꯧꯕꯁꯦ ꯄ꯭ꯔꯣꯖꯦꯛ ꯋꯔꯛꯀꯤ ꯗꯥꯏꯔꯦꯛ ꯁꯕꯖꯦꯛ ꯑꯃꯥ ꯑꯣꯏꯅ ꯈꯥꯏꯗꯣꯛꯄꯗꯣ
ꯎꯝ
ꯀꯥꯃꯥꯏ ꯈꯥꯏꯗꯣꯏꯅꯣ ꯗꯦ ꯍꯥꯏꯕꯥ
ꯑꯗꯨꯝ ꯎꯝ ꯀꯩꯅꯣ ꯁꯟꯗꯦꯗ ꯌꯦꯡꯉꯁꯤꯔꯣ ꯐꯖꯅ ꯀꯩꯅꯣ ꯇꯧꯕ ꯍꯥꯏꯗꯤ ꯀꯃꯥꯏ ꯀꯃꯥꯏꯅ ꯇꯧꯕꯅꯣꯗꯣ ꯍꯥꯏꯗꯤ ꯀꯣꯏꯁꯟꯁꯨ ꯊꯤꯡ ꯍꯥꯏꯔꯛꯑꯣ
ꯑꯥꯡ ꯄꯤꯕ ꯐꯣꯟ ꯇꯧꯔꯛꯑꯦ
ꯎꯝ꯫
ꯑꯗꯨꯗꯨꯒ ꯀꯔꯤ ꯀꯔꯤ ꯀꯔꯤ ꯑꯩꯒꯤꯅꯣꯁꯤꯁꯀꯤꯗꯣ ꯃꯣꯏꯅ ꯇꯧꯕ ꯌꯥꯔ꯫ ꯄꯩꯁꯥ ꯆꯪꯕꯒꯤ ꯇꯥꯏꯞꯇꯗ ꯃ ꯉꯥꯡꯉꯛꯄꯗꯣ
ꯑꯥ ꯑ ꯑꯥ
ꯑꯗꯨ ꯌꯥꯝꯅ ꯉꯥꯛꯑꯦ ꯑꯩꯅ ꯑꯩꯗꫭ꯫ ꯁꯦꯀꯦꯟ ꯐꯥꯔꯁ ꯁꯦꯃꯤꯁꯇꯔ꯫ ꯊꯥꯗꯉꯥꯏꯔꯤ ꯁꯦꯀꯦꯟꯗ꯭ꯔꯤꯗ ꯊꯥꯗ꯭ꯔꯤ ꯑꯗꯣ꯫ ꯑꯩꯗꯣ ꯍꯟꯗꯛ ꯄꯨꯂꯞ ꯊꯥꯗꯣꯛ ꯐꯣꯔꯠ ꯁꯦꯃꯤꯁꯇꯔꯗ ꯑꯣꯏꯗꯣꯏꯅꯤꯅ ꯄꯨꯂꯞ ꯊꯥꯗꯣꯛꯄꯕꯨꯗꯤ ꯌꯥꯏ ꯈꯪꯗꯔ꯭ꯤ ꯑꯩꯅ ꯀꯩꯒꯨꯝꯕ ꯊꯥꯗꯣꯏꯕ ꯑꯣꯏꯇꯥꯔꯗꯤ ꯍꯥꯏꯔꯛꯀꯦꯅ ꯍꯥꯏꯒꯤꯕꯅꯦ
ꯍꯣꯏ ꯑꯗꯨꯕꯨꯗꯤ ꯍꯣ ꯍꯣꯏ ꯑꯗꯨꯗꯤ ꯑꯩ ꯊꯝꯃꯒꯦꯀꯣ
ꯍꯣꯏ
ꯍꯤꯔꯦꯟ ꯑꯃꯨꯛ ꯇꯧꯁꯤ